ꯍꯜꯂꯣ ꯍꯜꯂꯧ
ꯎꯝ ꯎꯝ ꯅꯪ ꯑꯦꯕꯤꯒ ꯑꯥꯏꯖꯤꯒ ꯄꯥꯏꯕ꯭ꯔꯣ
ꯍꯤꯖꯨ ꯅꯪ ꯅꯪꯖꯨ ꯑꯩꯕꯨ ꯁꯣꯁꯦꯜ ꯃꯦꯗꯤꯌꯥꯗ ꯊꯤꯕ ꯐꯪꯉꯣꯏ
ꯎꯝ ꯑꯩꯗꯤ ꯄꯥꯏꯗꯤꯌ‌ꯦ ꯍꯥꯏꯒ‌ꯦ ꯇꯧꯕꯅꯦ ꯊꯤꯒꯤ ꯊꯤꯅꯕꯗꯨ ꯌꯥꯎꯗꯦ ꯇꯧꯒ ꯏꯃꯥꯟꯅꯕꯒꯩꯅꯕꯨꯗꯤ ꯄꯥꯏꯌꯨ ꯄꯥꯏꯌꯨ ꯍꯕꯅꯤ ꯑꯩꯅ ꯇꯟꯕꯩ ꯇꯥꯔꯦ ꯌꯦꯡꯅꯤꯡꯗꯕ ꯆꯣꯡꯊꯣꯔꯛꯏ ꯃꯌꯥꯝ ꯐ꯭ꯔꯤꯗꯝ ꯂꯩꯇ꯭ꯔꯕ ꯀꯥꯡꯕꯨꯅꯦꯍ‌ꯦ ꯅꯣꯏꯁꯦ
ꯐ꯭ꯔꯤꯗꯝꯅꯤ ꯐ꯭ꯔꯤꯗꯝꯗꯤ
ꯑꯈꯣꯏꯒꯤ ꯐ꯭ꯔꯤꯗꯝꯒ ꯅꯣꯏ ꯐ꯭ꯔꯤꯗꯝꯒꯗꯤ ꯈꯔ ꯈꯦꯠꯅꯔꯝꯒꯅꯤꯗ
ꯄꯨꯟꯕꯅꯤ ꯑ‌ ꯀꯩꯅꯣ ꯃꯥꯂꯦꯝꯁꯤꯗ ꯀꯅꯥꯅꯣ ꯎꯝ ꯐ꯭ꯔꯤꯗꯝ ꯂꯩꯗꯕ ꯃꯤ ꯂꯩꯕ꯭ꯔꯅ‌ꯦ ꯐ꯭ꯔꯤꯗꯝ ꯉꯥꯛꯇꯅꯤ ꯃꯥ ꯃꯥꯅ ꯄꯥꯝꯕ ꯃꯥ ꯃꯥꯅ ꯊꯣꯛꯄ ꯇꯧꯕ ꯉꯥꯛꯇꯅ‌ꯦ
ꯑꯗꯨꯒ ꯇꯥꯡꯀꯛ ꯈꯔꯗꯗꯤ ꯂꯩꯔꯝꯃꯣꯏꯗꯅ
ꯎꯝ ꯂꯩ ꯑꯩꯒꯤꯗꯤ ꯂꯣꯏ ꯂꯩ
ꯁꯤꯌꯥ ꯢꯕꯣ ꯑꯩꯉꯣꯟꯗꯕꯨ ꯍꯩꯕ ꯑꯣꯢ ꯍꯩꯕꯒꯤ ꯑꯣꯏꯔꯣ ꯑꯣꯏꯔꯝꯒꯅꯤ ꯑꯗꯨꯗꯤ
ꯑꯃꯗꯨꯗꯥ ꯀꯩꯅꯣ ꯇꯧꯔꯁꯨ ꯐ꯭ꯔꯤꯇꯝ ꯂꯩꯔꯝꯃꯣꯢꯍꯦ
ꯑꯦ ꯅꯪ ꯅꯪ ꯑꯣꯏꯅꯤ ꯑꯗꯨꯗꯤ ꯅꯪ ꯑꯣꯏꯔꯝꯒꯅꯤ ꯑꯩꯕꯨ ꯍꯥꯏ ꯍꯥꯏꯔꯒ ꯅꯪ ꯑꯣꯏꯔꯅꯤꯀꯣ
ꯑꯈꯣꯏꯗꯤ ꯂꯩꯔꯨꯢꯍꯦ ꯑꯗꯨꯒꯨꯝꯕꯗꯤ ꯌꯨꯝꯗ ꯊꯤ ꯅꯨꯡꯉꯥꯏꯅꯅꯤ ꯀꯩꯅꯣ ꯍꯣꯏ ꯃꯤꯒ ꯄꯨꯟꯗꯕꯤ ꯂꯩꯗꯔꯤꯁꯦ
ꯃꯤꯒꯤ ꯀꯩꯒ ꯃꯤꯒ ꯄꯨꯟꯗꯕꯤ ꯍꯥꯏꯔꯒ ꯐꯣꯟꯗ ꯄꯨꯜꯂꯤꯔꯣ
ꯐꯣꯟꯗꯁꯨ ꯄꯨꯟꯗꯦꯗ ꯀꯔꯥꯢꯗꯩ
ꯑꯦꯁ ꯐꯣꯟꯗꯥ ꯋꯥꯔꯤ ꯁꯥꯟꯅꯔꯒ ꯄꯨꯜꯂꯤꯔꯣ
ꯀꯗꯥꯢꯗꯩ ꯁꯥꯟꯅ ꯑꯝꯕꯧ ꯂꯩꯇꯦ ꯑꯩ ꯄꯨꯜꯂꯣꯏꯒꯦ ꯅꯝꯕꯔꯃꯨꯛ ꯁꯤꯟꯗꯣꯛꯏꯅꯤ ꯅꯝꯕꯔꯒ ꯁꯤꯟꯇꯣꯛꯄꯅꯤ
ꯍꯣ ꯁꯤꯟꯊꯣꯛꯏꯗꯣ ꯑꯩ ꯈꯪꯉꯤꯗ
ꯑꯅꯤꯃꯛꯇꯤ ꯂꯩꯕꯀꯣ ꯑꯩꯅ ꯑꯩꯗꯤ ꯑꯃꯁꯤ ꯄꯥꯏꯔꯒ ꯈꯔ ꯂꯩꯔꯒ ꯑꯣꯏꯅ ꯑꯃꯁꯤ ꯄꯥꯏꯒꯦꯅ ꯈꯟꯕ
ꯍꯥꯞꯄꯗꯤ ꯑꯅꯤꯃꯛ ꯍꯥꯞꯄ
ꯑꯃꯥꯗꯤ ꯂꯩꯔꯝꯒꯅꯤ ꯅꯪ ꯁꯣꯏꯗ꯭ꯔꯦ
ꯃꯔꯝꯂꯣ ꯍꯥꯏꯗꯤ ꯆꯍꯤ ꯑꯃ ꯑꯥꯏꯁꯣꯂꯦꯠ ꯇꯧꯕ ꯉꯝꯕ ꯉꯝꯅꯕ ꯍꯣꯠꯅꯩꯅꯤ
ꯀꯔꯤ
ꯀꯩꯗꯧꯢꯅꯣ ꯑꯗꯨꯗꯤ ꯆꯍꯤ ꯑꯝꯖꯦ ꯑꯥꯏꯁꯣꯂꯦꯠ ꯐꯖꯅ ꯇꯧꯔ ꯂꯩ ꯉꯝꯅꯕ ꯍꯣꯠꯅꯔꯤꯅꯦꯕ
ꯃꯤ ꯄꯨꯟꯕꯩꯁꯤ ꯉꯥꯍꯥꯛ ꯂꯩꯇꯅ ꯑꯗꯨ ꯇꯧꯁꯤ ꯑꯗꯥ ꯇꯧꯁꯤꯅ ꯑꯗꯨꯝ ꯍꯥꯢꯅꯩ ꯆꯥꯛ ꯆꯥꯃꯤꯟꯅꯁꯤ ꯑꯗꯨ ꯆꯠꯂꯨꯁꯤ ꯑꯗꯥꯥ ꯆꯠꯂꯨꯁꯤ
ꯃꯤ ꯄꯨꯟꯗ꯭ꯔꯥꯒꯥ ꯕꯦꯟꯗꯔꯗ ꯄꯨꯟꯂꯤꯔꯣ
ꯆꯥꯂꯍꯩ ꯑꯗꯨꯒꯨꯝꯕ ꯇꯧꯕꯤꯒꯗꯕ ꯅꯨꯄꯥ ꯅꯠꯇꯦ ꯑꯈꯣꯢ
ꯊꯥꯖꯕ ꯌꯥꯕ ꯅꯠꯇꯦꯗ ꯅꯨꯞ ꯅꯨꯄꯥꯁꯤꯡꯁꯦ ꯍꯧꯖꯤꯛꯀꯥꯟꯁꯦ
ꯍꯣꯏꯅꯦ ꯑꯗꯨꯕꯨꯗꯤ ꯆꯨꯝꯃꯤꯅꯦ ꯖꯦꯅꯦꯔꯦꯁꯟꯁꯤꯅꯅꯤ ꯑꯗꯨꯅ ꯑꯣꯏꯅꯤ ꯁꯤꯗꯤ ꯑꯈꯣꯏꯗꯤ ꯖꯦꯅꯦꯔꯦꯁꯟ ꯑꯣꯟꯂꯦ ꯑꯣꯟꯅꯔꯦꯅꯦ
ꯖꯦꯅꯔꯦꯁꯟꯗꯤ ꯑꯣꯟꯗꯦ ꯃꯤꯒꯤꯅ ꯑꯣꯟꯕꯅꯦ
ꯃꯤ ꯑꯣꯟꯅꯕꯁꯤꯖꯤ ꯃꯤꯗꯨꯒꯤ ꯆꯥꯟꯅꯕ ꯖꯦꯅꯦꯔꯦꯁꯟꯗꯨ ꯑꯣꯏꯗ꯭ꯔꯕꯩꯅꯤꯅꯦ ꯑꯈꯣꯏꯖꯤ ꯀꯩꯅꯣ ꯑꯩꯠꯇꯤꯟꯒꯤ ꯃꯇꯝꯗꯨꯄꯨ ꯑꯩꯠꯇꯤꯟꯒꯤ ꯖꯦꯅꯦꯔꯦꯁꯟ ꯑꯣꯏꯒꯗꯧꯅꯤꯅꯦ
ꯍꯣꯏꯅꯦ ꯑꯗꯨ ꯅꯪ ꯉꯝꯃꯣ ꯑꯩ ꯆꯨꯝꯂꯒꯦ
ꯑꯆꯨꯝꯕꯗ ꯉꯝꯗ꯭ꯔꯗꯤ ꯀꯔꯤꯅꯣꯅꯦ
ꯅꯣ ꯉꯝꯃꯣ ꯑꯩ ꯆꯨꯝꯂꯒꯦ
ꯏꯁ ꯀꯔꯤ ꯍꯥꯏꯅꯤꯡꯉꯤꯕ ꯅꯪꯗꯨꯗꯤ ꯅꯪꯗꯨꯗꯤ ꯒ꯭ꯔꯃꯥꯔ ꯑꯃ ꯢꯁꯣꯢ ꯁꯣꯏꯔꯦ ꯌꯥꯗ꯭ꯔꯦ
ꯒ꯭ꯔꯃꯥꯔ ꯁꯣꯏꯗꯦꯍꯦ ꯆꯨꯝꯃꯦ
ꯅꯪꯅꯦ ꯂꯥꯜꯂꯤꯗꯣ ꯅꯪ ꯑꯩꯒ ꯃꯔ ꯊꯪꯗꯕꯒꯤꯅꯦ
ꯏꯁ ꯏꯁ ꯏꯁ ꯔꯦ ꯃꯣꯏꯗꯤ ꯃꯩꯇꯩ ꯃꯌꯦꯛꯁꯦ ꯃꯩꯇꯩꯃꯌꯦꯛ ꯇꯃꯛꯇꯕꯒꯤ ꯅꯪ ꯒ꯭ꯔꯃꯥ ꯈꯪꯗ꯭ꯔꯤ ꯑꯗꯨꯅꯅꯦ ꯑꯩ ꯑꯩꯈꯣꯏꯗꯤ ꯒ꯭ꯔꯃꯥꯔ ꯌꯥꯎꯔꯛꯄꯅꯦꯅꯀꯣ ꯑꯩ ꯉꯥꯡꯢ ꯆꯨꯝꯕ ꯇꯧꯑꯣ ꯍꯧꯖꯤꯛ ꯃꯇꯝꯗꯤ ꯑꯁ ꯈꯪꯗꯦꯗꯦ ꯌꯥꯝ ꯀꯩꯅꯣꯝ ꯇꯧꯔꯤ ꯀꯩ ꯢ
ꯃꯇꯝꯁꯦ ꯐ꯭ꯔꯤꯗꯝ ꯀꯩꯅꯣ ꯃꯇꯝꯁꯦ ꯐ꯭ꯔꯤꯗꯝ ꯃꯇꯝ ꯑꯣꯏꯌꯦ ꯍꯥꯏꯌꯣ
ꯆꯠꯂꯍꯦ ꯑꯈꯣꯏꯗꯤ ꯇ꯭ꯋꯦꯟꯇꯤ ꯐꯣꯔ ꯑꯋꯥꯔ ꯐ꯭ꯔꯤ ꯇꯝꯅꯤ ꯍꯥꯏꯗꯦ ꯀꯅꯥꯝꯇꯅ ꯐꯤ ꯂꯥꯎꯕ ꯌꯥꯔꯣꯏ ꯑꯩꯈꯣꯏꯗꯤ
ꯈꯣꯏꯅ ꯇꯧꯅꯤꯡ ꯇꯧꯅꯤꯡꯕ ꯀꯨꯁꯤꯅꯤ ꯇꯧꯔꯤꯕꯁꯤ
ꯅꯪ ꯀꯨꯁꯤ ꯇꯧꯕ ꯌꯥꯗꯦ ꯅꯣ ꯌꯨꯝꯗ ꯃꯃꯥ ꯂꯩꯗꯨꯗꯤ
ꯍꯣꯏ ꯑꯩꯈꯣꯏꯃꯈꯣꯏꯒꯤ ꯑꯗꯨꯒꯨꯝꯕ ꯌꯦꯀꯨꯁꯤꯌꯦ ꯖꯨ ꯍꯌꯦꯟꯗꯤ ꯃꯤ ꯑꯇꯣꯞꯄꯩꯅꯤ ꯈꯣꯏ ꯏꯃꯨꯡꯒꯤ ꯅꯠꯇꯕꯗ ꯍꯥꯏꯕꯗꯤ ꯈꯣꯏ ꯏꯃꯨꯡꯗꯕꯨꯗꯤ ꯀꯩꯅꯣ ꯂꯩꯗꯅꯦ ꯐꯦꯃꯤꯂꯤꯒꯤ ꯂꯩꯕꯅꯤꯅ ꯑꯗꯨꯕꯨꯗꯤ ꯌꯥꯗꯤꯗ ꯑꯥꯎꯁꯥꯏꯠꯀꯤꯅꯦꯗ ꯑꯩꯅ ꯉꯥꯡꯉꯤꯖꯤꯅ
ꯈꯪꯉꯦ ꯈꯪꯉꯦ
ꯋꯥꯠꯆꯞꯁꯤꯕꯧꯕ ꯄꯥꯏꯖꯗ꯭ꯔꯥ ꯃꯤ ꯀꯅꯥ ꯃꯤꯁꯤ ꯊꯅꯖꯗ꯭ꯔꯥꯃꯤ ꯑꯩꯅ ꯍꯧꯖꯤꯛ ꯄꯨꯟꯕꯗ ꯏꯃꯥꯟꯅꯕ ꯑꯃꯈꯛꯅꯤ ꯈꯔ ꯄꯨꯜꯂꯤꯖꯦ ꯑꯇꯩꯗꯤ ꯄꯨꯟꯗ꯭ꯔꯦꯗ ꯃꯤ ꯌꯥꯝ ꯄꯨꯟꯕ ꯇꯜꯜꯂꯤꯕ ꯑꯄꯨꯟꯕ ꯑꯃꯒ ꯄꯨꯨꯟꯒꯤ ꯅꯨꯄꯥ
ꯄꯨꯜꯂꯨꯅ ꯄꯨꯜꯂꯅ ꯐꯣꯟ ꯑꯗꯨꯝ ꯄꯨꯜꯂꯨ
ꯐꯣꯟ ꯈꯔ ꯄꯨꯟꯕꯗꯤ ꯋꯥꯏꯍꯦ ꯇꯕꯔꯣ ꯔꯣꯝꯗꯗꯤ ꯐꯣꯟ ꯄꯨꯟꯕꯗꯤ ꯉꯝꯗꯦ ꯍꯦ ꯀꯥꯏꯗꯩꯅꯣ ꯃꯤ ꯑꯝꯄꯨꯜꯂ ꯂꯥꯡꯉ ꯇꯜꯂꯤ
ꯑꯍꯣꯏꯗꯦ ꯭ꯌꯥꯟ ꯇꯥꯅꯥ ꯂꯥꯏ ꯂꯩꯑꯗꯤ ꯐꯔꯩ
ꯑꯗꯨꯗ ꯒ꯭ꯌꯥꯟ ꯇꯥꯕꯒꯤ ꯅꯠꯇꯧ ꯁꯨ
ꯒ꯭ꯌꯥꯟ ꯇꯅ ꯕꯦꯗꯥꯔꯗ ꯄꯨꯜꯂꯗꯤ ꯈꯪꯗ꯭ꯔꯦꯍꯦ
ꯑꯦ ꯑꯗꯨꯗꯤ ꯇꯧꯔꯣꯏꯋꯦ ꯀꯗꯥꯢꯗꯩꯅꯣ ꯑꯩꯅ ꯈ꯭ꯋꯥꯏ ꯌꯥ ꯌꯥꯅꯤꯡꯗꯕ ꯊꯕꯛꯅꯤꯍꯦ ꯑꯗꯨꯒꯨꯝꯕꯗꯨꯗꯤ ꯑꯩ
ꯌꯥꯗꯦꯀꯣ ꯌꯥꯗꯦꯀꯣ
ꯈꯪꯗꯦ ꯑꯩꯈꯣꯏꯗꯤ ꯑꯉꯥꯡ ꯑꯣꯏꯉꯩꯗꯤ ꯑꯗꯨꯝꯗꯤ ꯑ ꯁꯨꯝ ꯌꯥꯅꯤꯡꯉꯛꯇꯤ ꯇꯥꯔꯦ ꯑꯗꯨꯅꯅꯦꯃꯦ ꯑꯩꯅ ꯖꯦꯅꯦꯔꯦꯁꯟꯁꯤ ꯑꯣꯟꯅꯔꯛꯏꯖꯤ
ꯖꯦꯅꯦꯔꯦꯁꯟꯗꯤ ꯑꯣꯟꯅꯗꯦꯃꯦ ꯅꯪꯅ ꯑꯣꯟꯅꯕꯒꯤꯅꯤꯅꯦ
ꯑꯁ ꯀꯗꯥꯏꯗꯦꯅꯣ ꯃꯦ ꯑꯩ ꯀꯃꯥꯏ ꯑꯣꯟꯗꯧꯗꯤꯒꯦ ꯑꯩꯗꯤ ꯑꯩꯅꯤ ꯅꯣꯇꯨꯝ ꯑꯩꯅ ꯄꯥꯝꯕ ꯃꯇꯝꯗꯨ ꯃꯇꯝ ꯑꯣꯟꯅꯕꯩ ꯖꯦꯅꯦꯔꯦꯁꯟ ꯑꯣꯟꯅꯔꯝꯅꯤ
ꯎꯝ ꯍꯧꯔꯦ ꯍꯧꯔꯦ ꯇꯨꯝꯅꯤꯡꯕ ꯍꯧꯔꯦ ꯂꯩꯅ ꯍꯧꯔꯦ
ꯎꯝ ꯈꯣꯖꯤꯟꯅꯥ ꯁꯤꯄꯤ ꯁꯅꯣ
ꯖꯦꯅꯦꯔꯦꯁꯟꯁ ꯇꯨꯝꯅꯤꯡꯕ ꯖꯦꯅꯦꯔꯦꯁꯟ ꯃꯥꯜꯂꯦ
ꯑꯩꯈꯣꯏꯗꯤ ꯇꯨꯝ ꯃꯣꯏꯒꯦꯗꯤ ꯇꯨꯝꯗꯤ ꯑꯣꯏꯗꯦ
ꯊꯦꯡꯉꯀꯥꯟꯁꯤꯗ ꯅꯪ ꯑꯗꯨꯝ ꯅꯣꯠꯂꯒ ꯂꯩꯌꯨ
ꯑꯦ ꯍꯣꯏꯗꯤ ꯉꯁꯤꯗꯤ ꯀꯌꯥ ꯇꯧꯅꯤꯡꯉꯣꯏ ꯑꯗꯨꯗꯤ ꯑꯩꯗꯤ
ꯎꯝ ꯀꯩꯒꯤ
ꯑꯩꯅ ꯌꯦꯡꯅꯤꯡꯕ ꯕꯣꯜ ꯑꯣꯏꯕꯒꯤ
ꯌꯦꯡꯅꯤꯡꯕ ꯕꯣꯜ ꯀꯥꯏꯅ ꯕꯣꯜ ꯐꯥꯎ ꯀꯥꯎꯕ ꯍꯩꯔ ꯍꯩꯔꯅꯤ
ꯅꯪꯗꯤ ꯕꯣꯂꯤ ꯌꯦꯡꯉꯣ ꯕꯣꯂꯤ ꯌꯦꯡꯉꯣ ꯅꯪꯗꯤ
ꯇꯥꯂꯥꯍꯦ ꯕꯣꯂꯤꯗꯨꯗꯤ ꯕꯣꯂꯤꯗꯩꯗꯤ ꯕꯣꯜꯅ ꯈꯤꯇꯪ ꯄꯥꯝꯃꯦꯗꯅ
ꯇꯕꯩ ꯋꯥꯅꯤ ꯑꯦ ꯍꯩꯇ꯭ꯔꯁꯨ ꯕꯣꯜ ꯌꯦꯡꯕꯗꯤ ꯌꯥꯏ ꯀꯩꯅꯣ
ꯕꯣꯔ ꯁꯅꯕ ꯍꯩꯗꯁꯨ ꯍꯩꯗ꯭ꯔꯒ ꯕꯣꯔ ꯌꯦꯡꯕ ꯌꯥꯗꯦ ꯇꯨꯃꯣ ꯊꯦꯡꯗꯦ
ꯀꯩꯅꯤ ꯆꯠꯂꯥꯍꯦ ꯐꯨꯠꯕꯣꯜ ꯍꯩ ꯍꯩꯖꯗ꯭ꯔꯁꯨ ꯅꯤꯌꯣꯝꯗꯤ ꯀꯪꯉꯦ ꯈꯔꯗꯤ ꯌꯦꯡꯃꯟꯗꯅ ꯃꯥꯏ ꯐꯨꯠꯕꯣꯜꯒꯤ ꯔꯨꯜꯁꯤ ꯁꯥꯟꯅꯗ꯭ꯔꯁꯨꯀꯣ ꯌꯦꯡꯉꯣꯟꯕꯩ ꯈꯪ ꯂꯩ ꯍꯧꯖꯤꯛꯀꯥꯟꯗꯤ ꯈꯔ
ꯑꯥꯏꯁ ꯍꯥꯏꯁ
ꯑꯗꯨꯅꯦꯅꯦꯍꯦ ꯈꯦꯠꯅꯕꯩꯗꯤ ꯁꯥꯟꯅꯗ꯭ꯔꯁꯨ ꯁꯥꯟꯅꯕ ꯃꯤꯗꯤꯍꯦꯟꯅꯥ ꯔꯨꯜ ꯈꯪ ꯔꯨꯜ ꯈꯪꯉꯗꯤ ꯏꯂꯥꯢ ꯂꯥꯏꯗ꯭ꯔꯣ
ꯄꯣ ꯕꯣꯂꯤꯒꯤ ꯔꯨꯜꯗꯤ ꯈꯪꯗꯦꯍꯦ ꯀꯌꯥ ꯕꯣꯜꯅꯦ
ꯎꯝ ꯙꯣꯂꯤꯁꯅꯥ ꯕꯣꯂꯤꯁꯤꯅꯥꯔꯒ ꯕꯣꯂꯤꯒꯤ ꯔꯨꯁ ꯈꯪꯗꯕ
ꯍꯥꯏꯗꯤ ꯗꯥꯏꯔꯦꯛ ꯇꯣꯔꯅꯥꯃꯦꯟ ꯑꯣꯏ ꯇꯧꯕ ꯅꯠꯇꯝꯅꯤꯅ ꯔꯨꯜꯗꯨ ꯌꯥꯝ ꯏꯁꯇ꯭ꯔꯤꯛ ꯑꯣꯏꯗꯦꯕ ꯈꯣꯏ ꯁꯥꯟꯅꯔꯛꯏꯗꯨꯗꯤ
ꯑꯈꯣꯏ ꯃꯁꯦꯟ ꯁꯥꯟꯅꯔꯛꯄꯅꯦꯅ
ꯄꯣꯖꯤꯁꯟ ꯑꯍꯥꯟ ꯑꯍꯥꯟ ꯁꯤꯜꯂ ꯂꯩꯅꯦ
ꯈ꯭ꯋꯥꯡꯖꯤꯅꯥꯏꯗ
ꯊꯕꯛ ꯌꯥꯝ ꯀꯟꯕꯅꯦ
ꯎꯝ ꯐꯃꯨꯡꯗ ꯀꯟꯕꯒꯤ
ꯌꯨꯝꯗ ꯑꯗꯨꯝ ꯂꯩꯕ꯭ꯔꯥ
ꯑꯩ ꯉꯁꯤ ꯌꯨꯝ ꯂꯩꯩꯗꯦ ꯍꯣꯁꯄꯤꯇꯥꯜꯗ ꯑꯃꯨꯛ ꯆꯠꯂꯤ ꯑꯃꯨꯛ ꯂꯥꯛꯑꯦ
ꯀꯅꯥ ꯅꯥꯕꯒꯤ
ꯈꯣꯏ ꯕꯕꯥ
ꯎꯝ ꯀꯩ ꯑꯣꯏ ꯉꯝꯗ꯭ꯔꯤꯅꯦꯁꯦ
ꯇꯥꯏꯐꯣꯢꯂꯤ ꯇꯥꯏꯐꯣꯏ ꯂꯩꯕꯒꯤ
ꯑꯁ ꯑꯝ ꯍ ꯄꯨꯡ ꯏꯆꯠ ꯆꯠꯇꯦꯗ ꯊꯑꯣꯏ ꯉꯥꯏꯔꯗꯤ
ꯎꯝ ꯏꯆꯠ ꯆꯠꯂꯨ ꯌꯥ ꯈꯜꯂꯛꯇ꯭ꯔꯤꯖꯤ
ꯄꯨꯡ ꯆꯠꯇꯦ ꯍꯥꯏꯔꯣ
ꯑꯥ
ꯑꯣ ꯋꯠ ꯀ꯭ꯂꯣꯛꯇ ꯆꯪꯪꯂꯒꯅꯦ ꯂꯩꯈꯠꯂꯣꯗꯨꯗꯤ
ꯑꯣꯏꯔꯦꯟ ꯕꯣꯜ ꯁꯥꯟꯅ ꯍꯥꯔꯗꯤ ꯍꯧꯖꯤꯛ ꯃꯇꯝꯖꯤ ꯖꯣꯔꯣꯖꯣꯔꯣ ꯆꯠꯈꯤꯗꯧꯅꯤ ꯕꯣꯜ ꯁꯥꯟꯗꯕꯩꯅꯦ ꯃꯁꯤ ꯑꯗꯨꯝ ꯇꯦꯠ ꯇꯦꯠ ꯇꯧꯂꯩ ꯃꯖꯩ ꯂꯣꯟꯁꯤꯅ ꯐꯖꯅꯗꯤ ꯈꯪꯕꯗꯣ ꯃꯤ ꯉꯥꯡꯕꯁꯤ
ꯀꯔꯤ
ꯂꯣꯟꯁꯤ ꯐꯖꯅꯗꯤ ꯈꯪꯕ ꯉꯝꯕ꯭ꯔꯕ꯫
ꯑꯁ ꯐꯖꯅ ꯐ꯭ꯂꯨꯋꯟꯁ ꯑꯣꯏꯅ